ꯇꯥꯔꯕꯣ
ꯇꯥꯔꯦ
ꯑꯣ ꯅꯪꯗꯤ ꯅꯌꯨꯝꯗ ꯂꯦꯏꯔꯝꯅꯤꯅꯦ ꯍꯤꯟꯖꯡ ꯑꯍꯥꯎ ꯑꯍꯥꯎꯕ ꯆꯥꯔꯝꯃꯅꯤꯅꯦ
ꯍꯥ ꯀꯗꯥꯏꯗꯩꯩ ꯍꯤꯟꯖꯥꯡ ꯑꯍꯥꯑꯣꯕꯅꯣꯗ ꯈꯣꯏꯗꯤ ꯀꯩꯅꯣ ꯀꯩꯅꯣ ꯇꯧꯕ ꯍꯣꯠꯅꯕꯗ ꯑꯄꯥꯝꯕꯒ ꯈꯟꯗꯦ ꯑꯈꯣꯏ ꯄꯩꯁꯥ ꯄꯥꯏꯗ꯭ꯔꯦꯌꯦ ꯑꯗꯨꯒꯤ ꯑꯄꯥꯝꯕ ꯈꯜꯂ ꯈꯜꯂ ꯆꯥꯗ꯭ꯔꯤ
ꯄꯩꯁꯥ ꯄꯥꯏꯗꯦ ꯀꯥꯏꯅ ꯏꯟꯊꯣꯛꯅꯁꯨ ꯃꯥꯟꯈꯤꯗ꯭ꯔꯦꯗ ꯃꯥꯟꯗꯕ ꯋꯥ ꯃꯥꯟꯅꯗꯧꯕ ꯋꯥ ꯑꯃ ꯍꯥꯏꯌꯨꯅꯦ ꯃꯥꯜꯂꯣꯏꯗ ꯋꯥꯗꯨꯗꯤ ꯍꯥꯏꯔꯛꯀꯅꯨꯅꯦ ꯂꯩꯌꯦ
ꯍꯥꯥ ꯎꯝ
ꯂꯩꯌꯦ ꯂꯩꯌꯦ ꯏꯇꯣꯟꯇ
ꯑꯧ ꯁꯨꯃ ꯍꯪꯕꯅꯤꯗ ꯄꯤꯁꯤꯕꯥꯂꯥ ꯂꯩꯕ꯭ꯔꯥꯅ ꯑꯩꯅ ꯒ꯭ꯔꯨꯞꯇ ꯊꯥꯔꯛꯄꯗꯣ ꯎꯕ꯭ꯔꯥ ꯆꯠꯅꯤꯡꯗ꯭ꯔꯅ ꯍꯪꯒꯦ ꯇꯧꯅ ꯀꯕꯤꯒꯤ ꯆꯧꯖꯤꯔꯣ
ꯀꯔꯤ ꯀꯥꯢ ꯆꯠꯄꯅꯣ ꯍꯥꯏꯁꯦ ꯅꯦꯠꯋꯥꯛ ꯌꯥꯝ ꯅꯨꯡꯉꯥꯏꯇꯦ ꯇꯔꯕꯣ ꯗꯤꯄꯤꯀꯥ ꯍꯜꯂꯣ ꯑꯣ ꯇꯔꯕꯣ ꯇꯔꯦ ꯇꯔꯦ ꯍꯂꯣ ꯅꯨꯡꯥꯏꯇꯦ ꯑꯣꯏꯕꯥ ꯅꯦꯠꯋꯥꯛ ꯁꯦ ꯀꯥꯏ ꯆꯠꯄꯅꯣꯏꯁꯦ
ꯀꯩꯅꯣꯅꯤꯗ ꯁꯤꯗ ꯁꯦꯃꯤꯅꯥꯔ ꯑꯃ ꯇꯧꯅꯦꯌꯦ
ꯀꯥꯏꯗ
ꯀꯔꯤ ꯀꯔꯤꯑꯕ ꯗꯤ ꯗꯤꯌꯨ ꯀꯩꯕ ꯑꯦꯝ ꯗꯤ ꯌꯨꯗ
ꯑꯃ ꯗꯤ ꯌꯨ ꯗꯤ ꯀꯩꯅꯣ
ꯃꯅꯤꯄꯨꯔ ꯗ꯭ꯔꯃꯦꯇꯤꯛ ꯌꯨꯅꯤꯌꯟ ꯗ꯭ꯔꯃꯥꯇꯤꯛ ꯌꯨꯅꯤꯌꯟ
ꯅꯣꯏ ꯃꯅꯤꯄꯨꯔꯤ ꯒꯤꯔꯣ
ꯎꯝ ꯀꯩꯅꯣ ꯑꯈꯣꯏ ꯃꯅꯤꯄꯨꯔꯤꯒꯤ ꯑꯣꯏꯅ ꯅꯠ ꯅꯠꯇꯦꯗ ꯍꯥꯏꯗꯤ ꯀꯕꯤꯒꯤ ꯀꯩꯅꯣ ꯇꯧꯕꯩꯅꯤ
ꯀꯥꯔꯥꯏ ꯋꯥꯏ ꯂꯩꯕꯥ
ꯌꯥꯏꯁ꯭ꯀꯨꯜꯗ ꯂꯩꯕ ꯑꯗꯨꯗꯅꯦ ꯉꯁꯥꯏ ꯅꯦꯕꯤꯗꯤꯇꯅ ꯊꯥꯔꯛꯄꯅꯦꯕ ꯒ꯭ꯔꯨꯞꯇ ꯑꯗꯨ ꯌꯥꯎꯅꯤꯡꯉꯗꯤ ꯍꯥꯏꯗꯤ ꯁꯦꯃꯤꯅꯥꯔ ꯑꯃ ꯀꯩꯅꯣꯒꯤ ꯀꯕꯤ ꯀꯩꯅꯣꯝ ꯀꯕꯤ ꯍꯤꯖꯝ ꯒꯨꯟ ꯒꯨꯟꯅ ꯍꯤꯖꯝ ꯒꯨꯟꯅꯒꯤ ꯀꯩꯅꯣꯝ ꯍꯥꯏꯕꯅꯤ ꯑꯅꯧꯕ ꯃꯅꯤꯄꯨꯔꯤ ꯀꯩꯅꯣꯝ ꯍꯥꯏꯕꯅꯤ ꯑꯗꯨꯒꯤ ꯃꯇꯥꯡꯗ ꯁꯦꯃꯤꯅꯥꯔ ꯑꯃ ꯄꯥꯡꯊꯣꯛꯀꯅꯤ ꯑꯗꯨ ꯁꯦꯃꯤꯅꯥꯔꯁ ꯌꯥꯅꯤꯡꯉꯗꯤ ꯗꯤꯂꯤꯒꯦꯠ ꯐꯤ ꯍꯥꯏ ꯑꯗꯨ ꯗꯤꯂꯤꯒꯦ ꯕꯤ ꯂꯨꯄꯥ ꯆꯥꯍꯨꯝ ꯆꯍꯨꯝꯒ ꯃꯤꯡꯒ ꯄꯤꯁꯜꯂꯛꯑꯣꯅ ꯍꯥꯏꯕ ꯑꯗꯨꯗ ꯑꯩꯅꯥ ꯁꯨꯝ ꯃꯤꯠ ꯅꯥ ꯁꯤꯡꯅꯕꯅ ꯌꯥꯎꯁꯟꯕ ꯌꯥꯎꯅꯤꯡꯕ ꯏꯇꯣꯝ ꯌꯥꯎꯕꯗꯤ ꯇꯟꯕ ꯑꯗꯨꯗ ꯔꯣꯁꯤꯕ꯭ꯂꯥꯗꯣ ꯁꯨꯝ ꯍꯡꯕꯅꯤꯗ
ꯔꯣꯁꯤꯕ꯭ꯂꯥ ꯔꯣ ꯔꯣꯁꯤꯕ꯭ꯂꯥꯕꯨ ꯌꯥꯕꯨ ꯌꯥꯔꯣꯏ ꯁꯤ ꯍꯥꯢꯔꯛꯇꯣꯢ ꯃꯥꯂꯦ ꯃꯗꯣ ꯃꯌꯨꯝ ꯌꯨꯝ ꯆꯠꯄꯒꯤ ꯈꯣꯠꯄꯒꯤ ꯅ ꯍꯥꯏꯒꯤꯕꯅꯤ
ꯎꯝ ꯇꯥꯡ ꯀꯨꯜꯍꯨꯝꯗꯣꯢꯗ ꯍꯣꯏ ꯍꯥꯏꯔꯛꯑꯣꯏꯗ ꯅꯡ ꯑꯗ ꯁꯨꯝ ꯂꯩꯔꯗꯤ ꯑꯗꯨꯗ ꯁꯨꯝ ꯍꯪ ꯍꯪꯒꯦꯅ ꯇꯧꯕꯅꯦ ꯉꯁꯥꯏꯅ ꯊꯥꯔꯛꯈ꯭ꯔꯕꯅꯦ ꯑꯩ ꯃꯥ ꯍꯣꯏ ꯍꯥꯏꯔꯛ ꯑꯣꯏ ꯈꯪꯗꯅ ꯍꯪꯗꯦ
ꯑꯩ ꯍꯣꯔꯦꯟ ꯍꯪꯕꯤꯒꯦ ꯀꯅꯥꯅ ꯈꯪꯕꯅꯣ ꯅꯥꯏ ꯄꯣꯛ ꯑꯃꯃꯨꯛ ꯂꯩꯕꯗꯣ ꯐꯠ ꯐꯠ ꯌꯥꯔꯛꯑꯗꯤ ꯑꯃꯨꯛ ꯉꯥꯎꯔꯗꯤ ꯐꯩ ꯀꯩꯅꯣ ꯗꯦꯂꯤꯀꯦꯠ ꯐꯤꯁꯤꯅ ꯀꯩꯗꯧ ꯗꯣꯢꯅꯣꯕ ꯁꯤꯁꯦ ꯃꯥꯏ ꯋꯥ ꯇꯥꯕꯒꯤꯔ ꯂꯤ
ꯑꯣꯏꯔꯝꯒꯅꯤ ꯑꯗꯣ ꯆꯥꯛꯁꯨ ꯆꯥꯛꯁꯨ ꯁꯤꯟꯅꯦꯌꯦ
ꯑꯣ ꯑꯗꯨꯅꯁꯨ ꯑꯣꯏꯔꯝꯒꯅꯤ ꯑꯗꯨꯗꯤ ꯑꯦ ꯑ ꯌꯥꯎꯁꯤꯜꯂꯨꯕꯗꯤ ꯌꯥꯏ ꯃꯗꯨ ꯍꯝꯕꯗꯨꯗꯤ ꯑꯩ ꯅꯣꯏ ꯗ꯭ꯔꯥꯃ ꯌꯦꯡꯕ ꯑꯗꯨ ꯑꯝꯇꯕꯨ ꯆꯠꯅꯤꯡꯉꯤꯅꯦ ꯊꯦꯇꯔꯗ ꯌꯦꯡꯕꯗꯣ ꯆꯠꯅꯤꯡꯉꯦ ꯍꯥꯏꯕ ꯌꯥꯝꯅ ꯑꯝꯕꯧ
ꯑꯩ ꯑꯩ ꯃꯌꯥꯡ ꯏꯝꯐꯥꯟ ꯗꯩ ꯂꯥꯛ ꯃꯌꯥꯡ ꯏꯝꯐꯟ ꯗꯩ
ꯀꯔꯤ
ꯆꯠꯂꯨꯁꯦ ꯍꯥꯏꯕ ꯃꯊꯪ ꯗ꯭ꯔꯃꯥ ꯇꯧꯕ ꯀꯥꯟꯗ
ꯍꯣꯏ ꯍꯥꯏꯔꯛꯑꯣ ꯆꯠꯁꯦ ꯆꯠꯅꯤꯡꯉꯦ ꯑꯩꯁꯨ ꯑꯝꯇꯪꯗꯤ
ꯎꯝ
ꯌꯦꯡꯗ꯭ꯔꯤꯕꯅꯤꯅ ꯑꯃꯨꯛꯇꯪꯒ ꯌꯦꯡꯉꯨꯕꯗꯤ ꯌꯥꯏꯗꯅ
ꯍꯣꯏ ꯌꯥꯏ ꯀꯃꯥꯏꯅ ꯁꯥꯟꯅꯕꯅꯣꯗꯣ ꯃꯑꯣꯡꯗꯣ
ꯂꯣꯡꯕꯣ
ꯑꯩꯁꯨ ꯀꯣꯂꯦꯖ ꯇꯝꯕꯗ ꯌꯦꯡꯉꯤꯅꯦ ꯃꯃꯥꯡꯗ ꯑꯝꯇꯒ ꯈꯪꯖꯕ ꯅꯠꯇꯦ ꯑꯅꯤꯔꯛꯇꯤ ꯁꯨꯔꯦ ꯀꯣꯂꯦꯖꯅ ꯑꯧ
ꯀꯥꯟꯅꯕ ꯀꯩꯅ ꯉꯁꯥꯏꯗꯣ ꯀꯩꯅꯣ ꯌꯥꯝ ꯊꯦꯠꯍꯧꯋꯤ
ꯊꯥꯅꯒꯤꯒꯨꯝ ꯇꯧꯕꯅꯦ ꯑꯩꯁꯨ ꯍꯥꯏꯄꯦꯠ ꯃꯊꯛꯇꯩ ꯊꯣꯛꯂꯛꯄꯗ ꯎꯒꯤ ꯃꯨꯛ ꯀꯥꯎꯗꯅ ꯆꯠ
ꯑꯥ ꯀꯔꯤ ꯑꯣꯏꯒꯦ ꯀꯩꯀꯩ ꯃꯩ ꯀꯩꯗ ꯃꯩ ꯂꯣꯏ ꯇꯠꯂ ꯀꯩꯅꯣꯝ ꯇꯧꯔꯦꯅꯦ
ꯍꯥꯥ
ꯃꯩ ꯁꯝꯕꯒꯤ ꯈꯣꯠꯄꯒꯤ ꯋꯦꯌꯔꯒꯗꯣ ꯂꯣꯏ ꯇꯠꯄ꯭ꯔꯥ ꯀꯔꯤ ꯇꯧꯕ꯭ꯔꯥ ꯈꯪꯗꯦ
ꯑꯣ ꯇꯠꯄꯟ ꯇꯠꯍꯧꯕꯟ
ꯐꯤꯚꯝ ꯑꯝꯗꯤ ꯆꯥꯍꯧꯗ꯭ꯔꯦꯗ ꯀ꯭ꯂꯞꯅꯤ ꯀꯥꯏꯅ ꯇꯧꯔꯤꯗꯣ ꯈꯣꯢꯕꯅꯤ ꯅꯍꯥꯟꯃꯨꯛ
ꯄꯨꯂꯞ ꯍꯧꯅꯔ ꯑꯩꯈꯣꯏꯗ ꯑꯝꯇ ꯂꯥꯛꯎꯗꯅ ꯆꯥꯛ ꯆꯔꯥ ꯑꯃ ꯆꯥꯖꯦ
ꯆꯥꯁꯦ ꯌꯥꯏꯌꯦ ꯂꯥꯛꯄꯁꯦ ꯍꯧꯖꯤꯛꯇꯤ ꯀꯩꯅꯣ ꯇꯧꯅꯤ ꯐꯔꯛ ꯇꯥꯅꯤ ꯌꯨꯝꯗꯩ ꯍꯜꯂꯛꯑꯒ ꯂꯥꯛꯇꯧ ꯃꯉꯥꯏꯔꯦ
ꯍꯣꯏꯅꯦ ꯍꯟꯖꯜꯂꯛꯑ ꯀꯥꯟꯗ ꯍꯦꯛ ꯂꯥꯛꯑꯣ
ꯍꯣꯏ ꯍꯣꯏ ꯑꯩ ꯍꯜꯂꯛꯄꯩꯗꯨꯗ ꯀꯣꯂꯦꯖ ꯀꯥꯗ꯭ꯔꯤ ꯀꯥꯟꯗ ꯂꯥꯛꯀꯦ ꯑꯩꯁꯨ ꯈꯜꯂꯝꯃꯤꯅꯦ ꯆꯥꯛ ꯑꯝꯇꯪ ꯆꯥꯕ ꯌꯥꯏꯌꯦꯅ ꯅꯪ ꯉꯥꯏꯇꯕꯗꯤ ꯀꯥꯁꯦ ꯍꯥꯡꯉꯦꯅꯦ ꯌꯥꯝꯅ ꯄꯨꯡꯍꯥꯡ ꯍꯥꯡꯉꯦ ꯍꯣꯁꯇꯦꯜꯁꯨ ꯍꯥꯡꯉꯦ ꯁꯨ ꯍꯥ
ꯅꯠꯇꯔꯒ ꯑꯣꯛ ꯂꯣꯏꯔꯣ ꯅꯪ ꯆꯥꯛ ꯑꯔꯦꯝꯕꯗꯨ ꯄꯤꯖꯅꯕ
ꯑꯣꯛ ꯇꯕꯨ ꯂꯣꯢꯕ ꯌꯥꯔꯗꯤ ꯂꯣꯢꯔꯣꯏꯗ꯭ꯔꯣ
ꯀꯥ ꯗꯨꯗ
ꯑꯗꯒꯤ ꯅꯝꯊꯤꯕ ꯃꯔꯛꯇꯨꯗ ꯑꯦ ꯂꯣꯏꯔꯕ ꯁꯤꯗ ꯑꯁ
ꯍꯥ ꯍꯥ
ꯁꯤꯈꯤ ꯐꯔꯦ ꯑꯣꯛ ꯂꯣꯏꯗꯣꯏ ꯁꯔꯨꯛꯄꯨꯗꯤ
ꯀꯩꯕ
ꯁꯤꯒꯤꯕꯅ ꯐꯔꯦ ꯍꯥꯏꯕ ꯑꯣꯛ ꯂꯣꯏꯗꯣꯏ ꯁꯨꯔꯨꯛꯄꯨꯗꯤ ꯀꯥ ꯃꯅꯨꯡꯗꯨꯗ
ꯎꯝ ꯃꯤ ꯂꯝꯗꯗꯤ ꯑꯣꯛꯀꯗꯣ ꯄꯦꯠ ꯑꯣꯏꯅ ꯂꯣꯏꯅꯦꯗꯥꯏꯅꯦ
ꯑꯗꯨꯅ ꯑꯗꯨꯅꯤꯗꯅ ꯃꯣꯏꯕꯨ ꯀꯦꯌꯔ ꯀꯦꯌꯔ ꯂꯧꯢꯗꯅ ꯉꯝꯖꯔꯔꯣꯏ ꯑꯗꯨꯗꯤ ꯃꯤ ꯂꯣꯏꯅꯤꯡ ꯂꯣꯢꯕꯅꯤ ꯎꯝ
ꯃꯃꯥꯡꯒꯤ ꯀꯩꯅꯣꯒꯤ ꯍꯣꯁꯇꯦꯜꯒꯤ ꯐꯣꯝ ꯂꯧꯒꯤꯕꯗꯣ ꯂꯨꯄꯥ ꯀꯌꯥꯅꯣ
ꯂꯨꯄꯨ ꯆꯥꯝꯃꯔ ꯀꯩꯅꯣ ꯂꯧꯒꯤꯗꯥꯏꯅꯦ ꯆꯍꯨꯝ ꯆꯥꯝꯃ ꯑꯣꯏꯔꯝꯒꯅꯤ
ꯆꯅꯤ ꯂꯧꯅꯤꯌꯦ ꯌꯦ
ꯏꯃꯥꯏꯄꯦꯝꯃ ꯏꯃꯥꯏ ꯄꯦꯝꯃ
ꯐꯣꯝꯗꯨꯒꯤ ꯂꯨꯄꯥ ꯆꯅꯤ ꯂꯧꯋ ꯌꯥꯝꯗ꯭ꯔꯣ
ꯅꯣꯏ ꯍꯟꯗꯛꯇꯤ ꯍꯥꯏꯔꯔꯣꯏꯗ꯭ꯔꯣ ꯃꯃꯥꯡꯗꯨꯗꯤ ꯍꯥꯏꯔꯤꯗꯨꯗꯤ ꯐ ꯐꯤ ꯍꯦꯟꯒꯠꯂꯛꯄꯒꯤ
ꯑꯩꯈꯣꯏꯅꯗꯤ ꯍꯥꯏꯔꯔꯣꯏ ꯑꯉꯥꯡ ꯃꯥꯏ ꯍꯥꯏꯖꯔꯅꯤ ꯀꯩꯅꯣ
ꯎꯝ ꯑꯑꯣꯏꯕ ꯐꯣꯝ ꯌꯥꯝ ꯂꯧ ꯃꯃꯥꯡꯗꯁꯨ ꯐꯣꯝꯒꯤ ꯄꯩꯁꯥꯗꯣ ꯑꯥ ꯀꯩꯅꯣ ꯇꯧꯁꯥꯟꯅꯩꯌꯦꯅ ꯍꯥꯏ ꯍꯥꯏꯅꯈꯤꯗꯥꯏꯅꯦ
ꯑꯣ ꯍꯟꯗꯁꯨꯗꯥꯏ ꯍꯥꯏꯌꯦ ꯐꯣꯝ ꯄꯩꯁꯥꯗꯣ ꯍꯦꯟꯅ ꯂꯧꯔꯤꯗꯣ ꯀꯩꯀꯩ ꯁꯦꯝ ꯈꯣꯠꯅꯕꯅꯦ ꯀꯔꯤꯅꯣꯕ ꯁꯦ
ꯅꯠꯇꯦ ꯁꯦꯝꯅꯕꯩ ꯅꯠꯇꯦ ꯐꯣꯝꯒꯤ ꯄꯩ ꯄꯩꯁꯥ ꯂꯧꯒꯤꯕ ꯆꯥꯈꯤꯕ ꯃꯤꯅ
ꯍꯣꯏ ꯍꯣꯏ ꯍꯣꯏ ꯍꯥꯏꯌꯦ ꯍꯥꯏꯌꯦ ꯑꯗꯨꯕꯨꯗꯤ ꯑꯗꯨ ꯑꯗꯨꯃꯛꯅꯅꯦ ꯃꯥꯅꯁꯨ ꯍꯥꯏꯔꯛꯏꯁꯦ ꯀꯩꯅꯣ ꯇꯧꯕꯒꯤ ꯁꯦꯝ ꯁꯦꯝꯅꯕꯅꯤ ꯈꯣꯠꯅꯕꯅꯤ ꯐꯣꯝꯒꯤ ꯄꯩꯁꯥ ꯃꯌꯥꯝ ꯂꯧꯋꯤꯗꯣꯌꯦ
ꯍꯧꯖꯤꯛ ꯄꯨꯗꯤ ꯏꯔꯥꯡ ꯂꯩꯇ꯭ꯔꯕꯣ ꯎꯝ ꯌꯥꯝ ꯇꯥꯅ ꯂꯩꯅꯔꯕ
ꯍꯨꯒꯤꯗꯤ ꯈꯪꯗꯦ ꯍꯧꯖꯤꯛ ꯐꯧꯒꯤꯗꯤ ꯈꯤꯇꯪ ꯀꯔꯝꯕ ꯃꯇꯝꯗ ꯀꯩꯅꯣ ꯇꯧꯔꯛꯀꯗꯣꯏꯅꯣ ꯈꯪꯗꯦ ꯑꯗꯣ ꯏꯔꯥꯡꯒꯤꯗꯤ ꯏꯔꯣꯏ ꯏꯔꯣꯏꯗꯤ ꯂꯁꯤ ꯆꯤꯟꯗꯔꯤꯕꯣ ꯇꯜꯂꯦꯉꯣ ꯁꯥꯏꯟ ꯁꯨꯝ ꯇꯧ ꯂꯩꯕꯁꯦ
ꯑꯗꯨꯅꯦ ꯍꯧꯖꯤꯛ ꯂꯥꯏꯔꯤꯛ ꯇꯝꯗꯕꯩ ꯑꯃꯨꯛ ꯐꯩꯅꯦ ꯂꯥꯏ ꯇꯝꯃ ꯀꯥꯟꯗ ꯌꯦꯡꯉꯣ ꯒ꯭ꯌꯥꯟ ꯃꯦꯟ ꯇꯔꯣꯏꯗꯩ
ꯎꯝ ꯑꯗꯨ ꯑꯩꯅ ꯍꯥꯏꯗꯤꯅꯦ ꯈꯪꯕ꯭ꯔ ꯀꯃꯥꯏ ꯍꯥꯏꯗꯣꯏꯅꯣ ꯏꯂꯦ ꯑꯦꯛꯖꯥꯃꯤꯅꯔ ꯆꯔꯥꯡꯉꯦ
ꯆꯔꯥꯡꯅꯕꯅꯦꯕ ꯇꯧꯐꯝ ꯆꯥꯐꯝ ꯈꯪꯅꯕꯅꯦꯕ
ꯑꯩꯈꯣꯏꯅ ꯆꯠꯂꯨꯔꯒ ꯍꯥꯏꯔꯦ ꯈꯜꯂꯣ ꯇꯧꯅꯤ ꯃꯗꯤ ꯀꯩꯅꯣ ꯇꯧꯕꯅꯦ ꯑꯩꯅ ꯈꯔ ꯀꯩꯅꯣꯃꯨꯛ ꯇꯧꯕꯤꯗꯣꯏꯅꯦꯕ ꯑꯩꯗꯤ ꯑꯩꯈꯣꯏꯅ ꯍꯥꯏꯔꯣꯗꯤ ꯑꯩꯈꯣꯏꯗ ꯑꯃꯨꯛ ꯑꯦꯇꯦꯝ ꯇꯧꯔꯒ ꯀꯩꯀꯩꯒ ꯇꯧꯔꯛꯇꯣꯏ ꯌꯥꯝ ꯃꯥꯜꯂꯦ
ꯑꯥꯁ
ꯑꯈꯟꯅꯕ ꯃꯤ ꯈꯔꯗ ꯑꯗꯨꯅꯦ ꯑꯩ ꯌꯥꯝ ꯇꯜꯂꯤꯁꯦ
ꯀꯤꯔꯦꯕ ꯍꯧꯖꯤꯛ ꯅꯠꯇ꯭ꯔ
ꯀꯤꯗꯦ ꯀꯤꯔ
ꯀꯥꯎꯔꯤꯅꯤ ꯀꯥꯎꯔꯤꯅꯤ ꯈꯣꯏꯔꯤꯅꯤ ꯀꯥꯏꯅꯅꯦ ꯅꯪꯒꯤ ꯂꯣꯛꯀꯤ ꯂꯩꯔꯕꯣ
ꯍꯥꯥ
ꯂꯣꯀꯤ ꯂꯩꯔꯕꯣ ꯂꯣꯀꯤ
ꯂꯩ ꯗꯔꯤ ꯀꯥꯎꯗꯅ ꯂꯩ ꯂꯩꯗ꯭ꯔꯦ ꯂꯩꯗ꯭ꯔꯦ
ꯔꯣꯛꯀꯤꯗꯝꯗ ꯂꯩꯔꯨꯆꯣꯅꯦ
ꯑꯩꯅ ꯁꯥꯕ ꯀꯩꯅꯣꯗ ꯗꯤꯟꯒꯤ ꯑꯃ ꯂꯩꯔꯝꯃꯦꯕ ꯑꯅꯤ ꯁꯨꯔꯝꯃꯦꯕ
ꯎꯝ
ꯑꯗꯨꯗꯣ ꯑꯩꯅ ꯑꯃ ꯂꯧꯔꯒꯦ ꯀꯩꯅꯣ ꯇꯧꯔꯒ ꯌꯨꯝꯗꯩ ꯍꯜꯂꯛꯑꯒ ꯑꯩ ꯑꯃ ꯂꯩꯔꯒ ꯄꯤꯁꯤꯜꯂꯛꯑꯒꯦꯅ ꯍꯥꯏꯕ
ꯎꯝ ꯍꯣ ꯍꯣ ꯑꯗꯥꯏꯅ ꯀꯣꯂꯦꯖ ꯆꯠ
ꯆꯠꯂꯗꯕꯅꯤ ꯏꯕꯦꯝꯝ ꯍꯟꯗꯛꯇꯤ ꯇꯜꯂꯦ ꯌꯥꯝꯅ ꯐꯣꯟꯒꯤꯁꯤ ꯆꯥꯔꯖ ꯇꯧꯔꯒ ꯊꯝꯃꯝꯃꯦ ꯄꯥꯈꯠꯄ ꯑꯃ ꯐꯥꯎꯔꯦ ꯍꯧꯖꯤꯛꯀꯥꯟ
ꯑꯅꯤꯅ
ꯂꯧꯕꯤꯒꯤꯗ꯭ꯔ ꯀꯩꯅꯣ ꯅꯪ ꯆꯞ ꯆꯞ ꯁꯥꯏꯗꯨꯕꯣ ꯀ꯭ꯋꯥ ꯆꯥꯕ ꯌꯥꯝ ꯃꯥꯜꯂꯦ
ꯌꯨꯝ ꯃꯊꯛꯇ ꯄꯜꯂꯦꯕ ꯈꯅꯥꯎ ꯌꯣꯠꯁꯟꯕ ꯉꯝꯗꯦ ꯌꯨꯝ ꯃꯊꯛ ꯀꯥꯈꯠꯄꯗ ꯀꯩꯅꯣꯝꯃ ꯂꯩꯔꯝꯃꯦ ꯍꯩꯕꯣꯡ ꯄꯥꯝꯕꯤ ꯑꯃ ꯍꯧꯕꯗꯣ ꯑꯩꯈꯣꯏꯒꯤ ꯑꯗꯨꯗꯣ ꯍꯦꯛꯄ ꯂꯥꯝ ꯐꯪꯉꯦꯅ ꯍꯦꯛꯑ ꯆꯥꯔꯛꯄ
ꯎꯝ ꯐꯥꯛ ꯇꯥꯏꯅꯦ ꯍꯥꯏꯕꯧꯡ ꯄꯥꯝꯕꯤꯁꯦ ꯍꯩꯕꯣꯡꯗꯤ
ꯈꯔꯕꯨꯗꯤ ꯐꯛꯑꯦ
ꯁꯨꯔꯥ ꯆꯥꯅꯒꯨꯝ ꯇꯧꯗꯥꯏꯅꯦ ꯊꯨꯝ ꯃꯣꯔꯣꯛꯀ ꯇꯧꯔꯒ
ꯎꯝ ꯉꯥꯔꯤ ꯉ ꯎꯝ ꯆꯥꯅꯩ
ꯄꯨꯅꯤꯅꯦꯗ
ꯎꯝ ꯉꯥꯏꯍꯥꯛꯃꯨꯛ ꯏꯕꯦꯊꯣꯏ ꯍꯣꯏꯗ ꯀꯥꯔ ꯆꯥꯔꯨꯕꯗꯣ ꯅꯪ ꯌꯥꯎꯕ꯭ꯔꯥ
ꯑꯩ ꯌꯥꯎ ꯌꯥꯎꯕ꯭ꯔꯅꯦ ꯌꯥꯎꯒꯤ ꯃꯥꯜꯂꯦ ꯅꯤꯡꯁꯤꯡꯒꯨꯝ ꯂꯥꯛꯀꯨꯝ ꯇꯧꯋꯦ ꯃꯗꯣ
ꯀꯩ ꯑꯍꯥꯎ ꯆꯥꯕ ꯃꯥꯟꯗꯅ ꯍꯧꯗꯣꯡ ꯃꯌꯥꯝ ꯂꯣꯏ ꯀꯣꯏꯁꯤꯜꯂꯒꯅꯦ ꯂꯩꯖꯦ ꯃꯣꯏ ꯇꯔꯨꯛ ꯃꯛ
ꯍꯩꯕꯣꯡꯗꯣ ꯍꯦꯛ ꯄꯤꯖꯧ ꯇꯠꯈ꯭ꯔꯅꯤ ꯐꯣꯟꯁꯦ ꯃꯤꯅꯤꯠ ꯇꯔꯥ ꯑꯩ ꯑꯩ ꯑꯩ ꯑꯩ
ꯇꯔꯥꯅꯤꯊꯣꯏꯗ ꯇꯥꯠꯄꯅꯦ ꯇꯔꯥꯅꯤꯊꯣꯏꯗ
ꯑꯣ ꯑꯈꯣꯏ ꯁꯥꯟꯅꯔꯤꯁꯤꯕꯨ ꯌꯥꯗꯣꯔꯤꯕ꯭ꯔꯣ
ꯈꯪꯗꯦ ꯅꯪꯒꯤ ꯃꯁꯤꯡ ꯃꯁꯤꯡ ꯀꯌꯥ ꯁꯨꯔꯒꯦ ꯅꯪꯒꯤ ꯊꯥ
ꯁꯨꯒꯔꯒꯦ
ꯁꯤꯒ ꯑꯍꯨꯝ ꯁꯨꯔꯝꯃꯅꯤ
ꯑꯣ ꯑꯩꯗꯤ ꯇꯔꯥ
ꯇꯥꯔꯥ
ꯀꯩꯅꯣ ꯖꯤꯞ ꯄꯦ ꯌꯥꯔꯕ
ꯖꯤꯒꯦꯕꯨꯗꯤ ꯌꯥꯗꯦ ꯌꯥꯗ꯭ꯔꯁꯨ ꯁꯦꯝꯕꯨꯗꯤ ꯁꯦꯝꯃꯦ ꯈꯔ ꯑꯗꯨꯝ ꯇꯧꯅꯔꯒ ꯌꯥꯏꯗꯅ ꯃꯥꯒꯤ ꯌꯥꯔꯅꯤ ꯑꯩꯅ ꯇꯧ ꯕ ꯌꯥꯔꯅꯤ ꯃꯉꯣꯟꯗ
ꯑ ꯑꯦ ꯑꯗꯨꯗꯤ ꯑꯩꯅ ꯇꯧꯔꯁꯨ ꯌꯥꯏꯅꯦ
ꯌꯥꯔꯦ ꯅꯪꯅ ꯇꯧꯔꯁꯨ ꯌꯥꯔꯦ ꯑꯩꯅ ꯇꯧꯔꯁꯨ ꯌꯥꯔꯦ ꯂꯣꯏ ꯌꯥꯔꯦ ꯃꯥꯅꯕꯨꯗꯤ ꯃꯥꯅ ꯇꯧꯕꯗꯤ ꯌꯥꯗ꯭ꯔꯤꯕ ꯃꯥꯒꯤꯗꯤ ꯂꯥꯛꯇ꯭ꯔꯤꯕ
ꯑ ꯈꯥꯂꯩꯔꯥ ꯂꯥꯛꯀꯅꯤꯌꯦ
ꯑꯗꯒꯤ ꯀꯩꯅꯣ ꯄꯩꯁꯥ ꯆꯥꯉꯛꯇꯧꯗꯨꯁꯨ ꯀꯩꯅꯣ ꯇꯧꯗꯣꯏꯕ
ꯄꯩꯁꯥꯗꯤ ꯆꯪꯗꯤ ꯆꯪꯉꯛꯑꯅꯤ ꯃꯥꯒꯤ ꯑꯗꯨꯗꯨꯒ
ꯍꯣꯏ ꯍꯣꯏ ꯍꯣꯏ ꯍꯣꯏ ꯍꯣꯏ ꯍꯣꯏ ꯑꯦꯀꯥꯟ ꯀꯑꯣꯟꯗ ꯑꯗꯨꯝ ꯆꯡꯖꯔꯅꯤ ꯃꯥꯒꯤ
ꯃꯥꯏ ꯖꯤꯄꯦ ꯍꯥꯞꯄ ꯌꯥꯗ꯭ꯔꯤꯕꯕ
ꯌꯥꯗ꯭ꯔꯤ ꯔꯣꯁꯤꯕꯂꯥꯗꯤ ꯉꯁꯤ ꯁꯦꯝꯃꯨꯔꯦ ꯑꯃꯨꯛ
ꯃꯣꯏ ꯆꯦ ꯍꯣꯏꯗꯩ ꯂꯧꯔꯕ
ꯑ ꯃꯣꯢ ꯆꯦ ꯍꯣꯢꯅ ꯄꯥꯏꯂꯩꯔꯝꯃꯤ ꯏꯕꯦꯝ
ꯑꯗꯨ ꯂꯧꯔꯕꯕ
ꯎꯝ ꯂꯧꯔꯦ
ꯀꯩ ꯍꯥꯏꯅꯔꯕ
ꯀꯩ ꯍꯥꯏ ꯅ ꯑꯝ ꯅꯣꯗꯤ ꯈꯪꯗꯦ ꯃꯣꯢ ꯆꯦ ꯍꯣꯢꯒ
ꯍꯤ ꯍꯤ
ꯉꯁꯤ ꯁꯦꯝ ꯃꯨꯔꯦ
ꯀꯃꯥꯏ ꯇꯣꯢꯅꯣ ꯉꯛ ꯇ꯭ꯔ ꯌꯦꯡꯎ ꯀꯤꯖꯗ꯭ꯔꯣ
ꯀꯤꯖꯩ ꯑꯗꯨꯅꯤ ꯑꯩꯅꯗꯤ ꯈꯪꯕ ꯃꯣꯏꯆꯦ ꯑꯣꯏꯅ ꯄꯥꯢꯔꯝꯗꯣ ꯌꯥꯝ ꯃꯥꯟꯕ ꯃꯣꯏꯆꯦꯗꯣ ꯅꯍꯥꯟ ꯃꯥꯒꯤ ꯀꯩꯅꯣ ꯏꯁꯀꯣꯂꯔꯁꯤꯞ ꯐꯪꯉꯤ ꯐꯪꯗꯦ ꯇꯧꯕꯩꯗꯨꯗꯅꯦ ꯊꯤꯔꯝꯗꯣ ꯌꯥꯝ ꯃꯥꯂꯤ ꯎꯝ
ꯑꯗꯨ ꯃ ꯐꯪꯉꯦ ꯈꯪꯒ꯭ꯔꯕꯣ
ꯐꯪꯉꯦ ꯈꯪꯈ꯭ꯔꯕ ꯈꯪꯗꯦ ꯈꯪꯗꯦ ꯑꯗꯨꯗꯤ